ꯇꯥꯏ ꯇꯥꯔꯦ ꯄꯥꯏꯅꯤꯡꯕꯩ
ꯅꯪ ꯋꯥꯔꯤꯗꯣ ꯄꯥꯏꯕꯒꯤꯗꯤ ꯑꯝꯇ ꯌꯥꯎꯒꯤꯗꯦ
ꯌꯥꯎꯗꯦ
ꯄꯥꯏꯕ ꯉꯝꯕꯩ ꯈꯜꯂꯤꯔꯨꯗꯅ
ꯄꯥꯏꯕ ꯉꯝꯗ꯭ꯔꯤ ꯍꯧꯖꯤꯛꯐꯥꯎꯒꯤꯗꯤ ꯑꯗꯨ ꯅꯪ ꯅꯪꯅ ꯄꯥꯏꯒꯤꯕꯩ ꯋꯥꯗꯤ ꯅꯪ ꯄꯥꯏꯕꯗꯣ ꯑꯩ ꯎꯏꯌꯦ ꯑꯗꯣ ꯅꯪ ꯅꯪꯅ ꯄꯥꯏꯒꯤꯕꯩ ꯋꯥꯔꯤꯗꯣ ꯂꯤꯔꯛꯑꯣ
ꯑꯩꯅ
ꯎꯝ ꯅꯪꯅ ꯃꯁꯥ ꯄꯥꯔ ꯄꯥꯏꯒꯤꯕꯗꯣ
ꯑꯩꯁꯤꯅ ꯍꯦꯛꯇ ꯑꯗꯨ ꯑꯍꯨꯝꯗꯣ ꯄꯥꯏꯁꯤꯜꯂꯒ ꯑꯗꯨꯝ ꯂꯩꯗꯣꯏꯅꯦꯕꯀꯣ ꯇꯥꯛꯁ ꯇꯥꯅꯝꯅꯦ
ꯑꯥ ꯊ ꯂ ꯅꯨꯡꯉꯥꯏꯕ꯭ꯔ
ꯀꯔꯤ ꯃꯈꯣꯡꯅꯣ ꯇꯧꯔꯅꯤ ꯑꯗꯣ ꯉꯂꯛ ꯑꯩꯅ ꯐꯖꯅ ꯑꯃꯨꯛ ꯊꯥꯡꯗꯠꯈꯅꯤ ꯑꯗꯨꯗꯩ ꯈꯣꯡ ꯑꯃꯨꯛ ꯊꯥꯡꯒꯠꯂ ꯐꯦ
ꯆꯥꯡ ꯐꯔꯤ ꯐ ꯐꯕ
ꯑ ꯑꯩꯅ ꯈꯟꯕꯗ ꯅꯪꯁꯦ ꯄꯥꯏꯔꯝꯗ ꯋꯥ
ꯑꯩꯅ ꯇ ꯑꯩ ꯈꯣꯡ ꯀꯧꯁꯤꯜꯂꯛꯏ ꯇꯨꯝꯁꯨ ꯇꯨꯝꯗꯅ ꯑꯩ ꯊꯧꯑꯣꯏꯅ ꯇꯧꯒꯦꯅ ꯇꯧ ꯀꯥꯎꯔꯛꯁꯜꯂꯤ ꯅꯉꯣꯟꯗ ꯊꯑꯣꯏꯅ ꯑꯩꯅ
ꯑꯗꯨꯩꯅꯣ ꯐꯔ ꯐꯔꯝꯗꯤ ꯌꯦꯡꯕꯗꯨ ꯅꯪꯅ ꯏꯍꯨ ꯎ ꯎꯍꯨ ꯇꯧꯔꯝꯕ ꯊꯅ ꯑ
ꯑꯗꯣ ꯑꯩꯅ ꯑꯗꯨꯃꯥꯏꯅ ꯇꯧꯁꯅꯩ ꯇꯨꯝꯕ ꯁꯥꯖꯅꯩꯩꯅ ꯍꯥꯏꯕꯗꯣ ꯅꯪꯅꯨꯝꯕ ꯁꯥꯖꯩ ꯅꯪꯒꯤꯄꯥꯛ ꯎꯝ ꯀꯩꯔ ꯄ ꯑꯩ ꯀꯃꯦꯟ ꯇꯧꯕꯅ ꯍꯥꯏꯁꯦ ꯑꯗꯨ ꯀꯩꯅꯣ
ꯑꯗꯨ ꯑꯗꯨꯅꯤ ꯌꯥꯝꯄꯥꯛꯈꯁꯦ ꯑꯗꯨꯗꯣ ꯀꯩꯅꯣ ꯍꯥꯏꯔꯗ ꯑꯗꯨꯗꯣ ꯀꯩꯅꯣ ꯍꯥꯏꯕꯅꯦ ꯑꯩꯅ ꯍꯥꯏꯅꯤꯡꯉꯤꯁꯦ ꯄꯥꯛ ꯑꯣ ꯌꯥꯄꯥꯛꯇꯣ ꯀꯩꯅꯣ ꯍꯥꯏꯕ ꯑꯗꯨ ꯑꯗꯨ ꯌꯦꯡꯉꯣ ꯅꯪꯡꯁꯂ ꯃꯤꯡꯁꯦꯜꯂ ꯌꯦꯡꯕꯗ ꯑꯩ ꯁꯛ ꯎꯨꯏꯌꯦ ꯑꯗꯨ ꯁꯗꯄꯥꯛ ꯑꯗꯨꯄꯥꯛ ꯍꯥꯏꯁꯦ ꯌꯥ ꯑꯗꯨ ꯀꯅꯣꯗꯨꯅ ꯀꯔꯝꯕ ꯂ ꯀꯔꯝꯕ ꯑꯥꯏꯟ ꯅꯪꯒꯤ ꯁꯛꯇꯝꯗꯣ ꯑꯩꯒꯤ ꯁꯛꯇꯝꯅꯦ ꯑꯩꯗꯤ ꯀꯃꯥꯏꯅ ꯇꯧꯕ ꯄꯥꯛ ꯍꯥꯏꯁ ꯀꯃꯥꯏꯅ ꯇꯧꯕꯅꯣ ꯑꯩꯁꯦ ꯆ ꯍꯦꯛ ꯌꯥꯎꯗꯕ ꯑꯗꯨ ꯃꯄꯨꯡ ꯐꯥ ꯀꯩꯅꯣ ꯁꯛꯇꯝ ꯍꯥꯏꯁꯦ ꯀꯔꯤꯅꯣ
ꯁꯦ
ꯃꯈꯥ ꯇꯥꯔꯛꯎꯅꯦ
ꯌꯥ ꯄꯥ ꯇꯨ ꯌꯥꯝꯄꯥꯛꯄꯨꯠꯇ ꯑꯣꯏꯅ ꯎꯍꯜꯂꯦ ꯎꯗ꯭ꯔꯕꯁꯨ ꯉꯥꯡ ꯉ ꯀꯥꯡꯂꯕꯁꯨ ꯉꯧꯕ ꯑꯣ ꯌꯥꯄꯥꯛꯇꯣ ꯇꯔꯤꯡ ꯇꯧꯔ ꯄ ꯐ꯭ꯔꯤ ꯐ꯭ꯔꯤ ꯀ ꯂꯪꯕꯅꯤ
ꯎꯝ
ꯑꯗꯨꯅꯤ ꯐꯖꯩꯁꯤ ꯌꯥꯝ ꯄꯥꯛ ꯄꯥꯛ ꯇꯧꯏ
ꯅꯤꯅꯦ ꯑꯗ ꯁ ꯍꯥꯏꯅꯦꯦꯕ ꯎꯝ ꯇꯦ ꯎꯝ ꯤ ꯅꯠꯇꯕ ꯤ ꯍꯜꯣ ꯀ ꯀꯩꯅꯣꯁꯦ ꯕꯤ ꯁꯦꯞꯇꯗꯣ ꯀꯦ ꯁꯦ ꯇꯗꯤ ꯌꯥꯗ꯭ꯔꯣ ꯎ ꯃ ꯑꯗꯨ ꯀꯩꯒꯤꯅꯦꯄꯥ ꯅꯨꯄꯤ ꯃꯄꯥꯛꯇꯨꯅ ꯁꯛꯇꯝꯗ ꯀꯩꯅꯣ ꯃꯥꯏ ꯀꯩꯅꯣ ꯁꯛꯇꯝ ꯍꯥꯏꯁꯤ ꯌꯥꯄꯥꯛ ꯌꯥꯎꯕ ꯃꯐꯝꯗꯣ ꯌꯥꯄꯥꯛ ꯌꯥꯎꯕ ꯃꯐꯝꯗꯨꯗꯤ ꯌꯥꯏ ꯌꯥꯔꯤꯗꯅꯤ ꯎꯝ
ꯑꯩꯗꯤ ꯁꯛꯇꯝꯗ ꯃꯥꯜꯂꯨꯔꯒ
ꯀꯩꯅꯣ ꯁꯛꯇꯝ ꯍꯥꯏꯁꯤꯦ ꯀꯩꯅꯣ ꯑꯦꯛꯁꯄ꯭ꯂꯦꯟ ꯑꯦꯛꯁꯄ꯭ꯂꯦꯟ ꯇꯧꯔꯣ
ꯑꯥ ꯑꯥ ꯁꯛꯇꯝꯗ ꯁꯝꯕ꯭ꯔꯨ ꯌꯥꯎꯔꯅꯦꯕꯀꯣ ꯑꯗꯩ ꯃꯈꯣꯏ ꯆꯣꯡꯒꯦ ꯆꯣꯡꯒꯦ ꯇꯧꯕ ꯃꯈꯣꯏ ꯈꯔ ꯍꯧꯖꯤꯟ ꯂꯩꯁꯕ ꯑ ꯑꯥ ꯍꯥꯏꯗꯤ ꯀꯩꯅꯣ
ꯉꯥꯎꯂꯒ
ꯎꯝ ꯑꯗꯒꯤ
ꯆꯅꯦ ꯄꯤꯝꯄꯜ ꯃꯆꯥ ꯑꯃ ꯊꯣꯛꯇꯣꯏꯅꯦꯕ ꯎ
ꯏꯁ ꯃꯃꯁ ꯑꯣ ꯏꯟꯗꯤꯟꯒꯤ ꯃꯈ ꯀꯣ ꯀꯈꯤꯇꯥꯕ ꯇꯧꯗꯤꯅꯦꯕ ꯑꯇꯣꯞꯄ ꯒ꯭ꯔꯒ ꯒ꯭ꯔꯍꯥ ꯍꯥꯏꯁꯦ ꯀꯩꯅꯣ ꯆ ꯅ ꯅꯪ ꯂꯁꯦ ꯂ ꯄ꯭ꯊꯕꯤꯅꯤ ꯄ꯭ ꯄ꯭ꯔꯤꯊꯤꯕꯤꯗꯦ ꯒ꯭ꯔꯍꯅꯦ ꯀꯅꯥ ꯍꯥꯏꯕ
ꯑꯅꯦ ꯍꯥꯏꯅꯦ
ꯅꯪ ꯌꯥꯗꯩꯗꯀꯦ ꯄꯥꯛ ꯍꯥꯏꯁꯦ ꯀꯩꯅꯣ ꯑꯩ ꯑꯩꯈꯣꯏꯅ ꯉꯁꯥꯏꯗ ꯈꯟꯅꯩꯁꯤ ꯌꯥꯄꯥꯛ ꯍꯥꯏꯁꯦ ꯀꯩꯅꯣ ꯍꯥꯏꯅꯤ ꯐꯖꯅ ꯍꯥꯏꯔꯣꯑꯣ ꯍꯧꯖꯤꯛꯀꯤ ꯌꯥꯏꯌꯦ ꯑꯄꯥꯛꯄꯗꯣ ꯃꯃꯥꯡ ꯊꯪꯕ ꯑꯅꯤꯗꯣ ꯆꯤꯅꯤꯅꯦ ꯑꯗꯨꯗꯤ ꯎꯝ ꯅꯣꯏ ꯎꯆꯤꯅꯤ ꯈꯪꯕꯤꯨ ꯍꯥꯏꯁꯦ ꯀꯩꯅꯣ ꯍꯥꯏꯁꯦ ꯑꯩ ꯑꯩꯔꯨ ꯎꯆꯤ ꯍꯥꯏꯁꯦ ꯀꯃꯥꯏꯅ ꯇꯧꯒꯦ ꯑꯩꯗꯤ ꯃꯤꯅꯤ ꯑꯦ ꯃꯤ ꯃꯔ ꯊꯣꯏꯔꯑꯒ ꯁꯦꯃꯤ ꯑꯩꯗꯤ ꯃꯤꯅꯦ ꯍꯥꯏꯕ ꯑꯉꯥꯎꯕ
ꯑꯦ ꯀꯩꯅꯣ ꯀꯤꯕꯨ ꯀꯤꯅꯤ
ꯀ ꯍꯥꯏꯔꯣ
ꯄꯥꯛꯅꯤꯗꯨ ꯌꯥꯁꯜꯂ ꯀꯩ ꯀꯤꯔꯤ ꯅꯣꯏ ꯊꯧꯔꯤꯅ ꯀꯤꯔꯣ ꯀꯅꯥ ꯀ ꯌꯥꯄꯥꯛꯇ ꯀꯩꯅ ꯀꯤ ꯊꯧꯔꯤ ꯀꯤꯔ ꯂꯥꯡꯅ ꯀꯔ ꯌꯥ ꯌꯥꯔꯤ ꯍꯥꯏꯁꯦ ꯂꯪꯁꯨ ꯇꯧꯅꯤꯁꯨ ꯑꯝꯇ ꯅꯠꯇꯦ ꯌꯥꯔꯤꯅ ꯀꯤ ꯌꯥꯕ ꯌꯥꯗꯦ ꯌꯥꯗꯦ ꯌꯥꯗꯦ ꯌꯥꯔꯤꯅ ꯀꯤꯔꯒ ꯀꯩ ꯌꯥꯗꯣꯏꯅꯣ ꯅꯪꯪꯉ ꯁꯤꯇ ꯃꯔꯤ
ꯍꯌꯦꯦ ꯍꯒꯂꯌꯦ
ꯎꯝ ꯄꯥꯇ ꯃꯁꯀꯤꯜ ꯍꯗ ꯑꯗꯒꯤ ꯅꯪꯅ ꯍꯪꯉꯤꯄꯨꯝ ꯃꯤ ꯀꯁꯤ ꯊꯒ ꯂꯩꯌꯦ ꯆꯄꯥꯛ ꯑꯗꯨ ꯇꯧꯗ꯭ꯔꯦ
ꯑꯗꯨꯁꯦꯜ ꯂꯩ ꯃꯤꯡꯁꯦꯜꯗ ꯌꯦꯡꯒꯅꯣ ꯍꯥꯏꯔ ꯑꯩ ꯃꯤꯡꯁꯦꯜ ꯌꯦꯡ ꯌꯦꯡꯗ꯭ꯔꯤꯅ ꯑꯗꯨ ꯌꯦ ꯑꯗꯨꯄ ꯇ ꯀꯩ ꯑꯩ ꯌꯦꯡꯉꯒ ꯎꯗ꯭ꯔꯗꯤꯦ
ꯎꯗ꯭ꯔꯗꯤ ꯑꯗꯨ ꯌꯥꯎꯏꯗꯣꯏꯄꯥꯆꯧꯕ
ꯑꯗꯨ ꯀꯩꯗꯧꯒ ꯑꯗꯨꯅ ꯁꯛꯇꯝꯗꯁꯕꯠꯇ ꯌꯥꯔꯀ ꯁꯝꯕꯨꯁꯤ ꯌꯥ ꯑꯣꯏ ꯑꯗꯃ ꯀꯣꯏ ꯁꯣ ꯀꯣꯏ ꯁꯣ ꯐ ꯄꯅꯤ ꯋ ꯎ ꯍꯩꯃꯥꯡꯗꯤ ꯌꯥꯎ ꯄꯣ ꯗ ꯄꯧ ꯅꯍꯣꯏꯃꯥꯏ ꯉꯥꯏꯗꯅ ꯍꯩ ꯃꯥꯡ ꯌꯥꯗꯕ꯭ꯔꯥꯕ
ꯀꯩꯅꯣ ꯍꯩꯃꯥꯡ
ꯍꯩꯃꯥꯡ ꯅꯪ ꯈꯪꯗꯕ꯭ꯔꯣ ꯑꯗꯣ ꯈꯪꯑꯣ ꯍꯩꯃꯥꯡ ꯍꯥꯏꯁꯦ ꯀꯃꯥꯟ ꯇꯧꯕꯅꯣ ꯀꯩꯅꯣꯗꯨ ꯑꯩ ꯈꯪꯕꯅꯦ ꯍꯩꯃꯥꯡ ꯌꯥꯎ ꯍꯩꯃꯥꯡ ꯍꯥꯏꯁꯦ ꯀꯩꯅꯣ ꯈꯪꯗꯦ ꯅꯪꯁꯨ ꯑꯗꯨ ꯅꯪ ꯈꯪꯉꯔꯣꯏꯗꯝ ꯄꯨꯟꯁꯤ ꯆꯨꯞꯄꯥ ꯑꯃꯥ ꯀꯩꯁꯨꯝ ꯁꯪꯗ ꯂꯩꯔꯗꯣꯏꯅꯤ ꯅꯪ ꯑꯗꯨ ꯑꯣꯏꯔꯗꯤ ꯑꯍꯥꯟꯕ ꯇꯥꯔꯦ ꯅꯪꯗꯤ ꯍꯩꯃꯥ ꯑꯣꯍꯣ ꯇꯥꯗꯦ ꯅꯪ ꯍꯥꯏꯔꯤꯗꯨ ꯀꯩꯅꯣ ꯁꯨꯝ ꯁꯨꯝ ꯄꯤꯛꯁꯟꯒ꯭ꯔꯦ ꯁꯨꯝ ꯁꯨꯝ ꯄꯤꯛꯁꯟꯒ꯭ꯔꯦ ꯑꯥꯁ ꯍꯩꯃꯥꯡ ꯊꯤꯕꯗꯥ ꯑꯝ ꯑꯥ ꯑꯣ ꯅꯪ ꯂꯩꯔꯤ ꯗꯨ ꯁꯨꯔꯨꯡ ꯃꯅꯨꯡꯗꯥꯔ ꯑꯗꯨ ꯁꯨꯔꯨꯡ ꯃꯅꯨꯡꯗꯩ ꯊꯣꯛꯂꯥꯑꯣ ꯑꯗꯣ ꯋꯥ ꯉꯥꯡꯉꯛꯑꯣꯀꯣ ꯅꯪ ꯍꯥꯏꯔꯤꯗꯨ ꯑꯃꯇꯥ ꯇꯥꯗ꯭ꯔꯦ ꯑꯥꯏꯁ ꯏꯁꯄꯤꯛꯀ꯭ꯔꯁꯦ ꯅꯥꯀꯣꯡꯗ ꯅꯞꯁꯤꯜꯂꯒ ꯊꯝꯗ꯭ꯔꯗꯤ ꯁꯨꯡꯇꯥ ꯇꯥꯔꯗ꯭ꯔꯦ ꯅꯪ ꯈꯤꯇꯪ ꯍꯧꯅꯥ ꯉꯥꯡꯉꯛꯑꯣ ꯍꯧꯅꯀꯣ
ꯁꯨꯃꯥꯏꯟ ꯇꯧꯑꯣꯕꯀꯣ
ꯍꯥ ꯃꯈꯥ ꯍꯥꯏꯔꯛꯑꯣ ꯅꯪꯒꯤꯅꯥ ꯐꯣꯟꯗꯨꯒ ꯐꯣꯟꯒꯤ ꯏꯁꯄꯤꯛꯀ꯭ꯔꯗꯨꯒ ꯑꯥ ꯅꯞꯅꯥꯔ ꯊꯝꯃꯣ ꯑꯗꯨꯒ ꯕꯦꯟꯗꯦꯁ ꯑꯃꯥ ꯌꯦꯠꯁꯤꯂꯣ ꯅꯥꯀꯣꯛꯇ ꯑꯗꯨ ꯑꯩ ꯒꯦꯝꯁ ꯁꯥꯟꯅꯔꯤ ꯀꯔꯤꯌꯥꯕ
ꯑꯗꯨ ꯑꯣꯏꯗꯤ ꯑꯗꯨꯝ ꯑꯗꯨꯃꯥꯏꯟꯅ ꯕꯦꯟꯗꯦꯁꯇꯤ ꯌꯦꯠꯂꯣ
ꯒꯦꯝ ꯁꯥꯟꯅꯕꯩ ꯃꯇꯝ ꯅꯠꯇꯦ ꯍꯧꯖꯤꯛ ꯕꯦꯟꯗꯦꯁꯇꯤ ꯑꯁꯣꯛꯄꯥꯗ ꯌꯦꯠꯇꯧꯕꯥꯅꯦ ꯇꯨꯝꯗꯨꯅꯥ ꯂꯩꯔꯒꯅꯨ ꯑꯩ ꯇꯨꯝꯁꯨ ꯇꯨꯝꯗꯥꯅ ꯃꯇꯝꯅ ꯀꯅꯥꯕꯨꯁꯨ ꯉꯥꯏꯗꯦ ꯃꯇꯝꯅ ꯑꯩ ꯉꯥꯏ ꯑꯦ ꯑꯉꯥꯎꯕ ꯅꯩꯅ ꯇꯧꯔꯤꯗꯣ ꯑꯈꯣꯏ ꯕꯏꯁ
ꯑꯗꯨꯝ
ꯑꯗꯨꯝ ꯅꯨꯃꯤꯗꯥꯡ ꯇꯥꯁꯤꯟꯈ꯭ꯔꯗ ꯑꯩ ꯈꯣꯠꯁꯨ ꯈꯣꯠꯇꯅꯥ ꯑꯩ ꯀꯩ ꯈꯣꯠꯂꯒꯦ ꯅꯪ ꯈꯣꯠꯇꯕ꯭ꯔꯣ ꯑꯩ ꯀꯩ ꯈꯣꯠꯂꯒꯦ ꯍꯥꯏꯔꯣꯗꯅꯤꯗ ꯃꯇꯥꯎ ꯅꯪ ꯈꯣꯠꯇꯕ꯭ꯔꯣ ꯄꯥ ꯅꯥ ꯌꯥꯄꯥꯛ ꯌꯥꯄꯥꯛ ꯍꯥꯏꯁꯤ ꯀꯩꯅꯣ ꯍꯥꯏꯔꯒ ꯖꯩ ꯀ꯭ꯔꯤꯁꯅꯥ ꯗꯣꯂꯥ ꯈꯨꯠ ꯌꯣꯠꯀꯤ ꯃꯥꯈꯥꯗꯨ ꯖꯦꯁꯤꯄꯤ ꯇꯧꯔꯒ ꯊꯥꯡꯒꯠꯂꯅꯤ ꯑꯗꯥꯒꯤ ꯌꯥꯄꯥꯛꯇꯨ ꯒꯔꯥ ꯒꯔꯥ ꯒꯔꯥ ꯑꯥ ꯌꯥꯄꯥꯛ ꯆꯞ ꯆꯞ ꯑꯗꯣ ꯆꯞ ꯆꯞ ꯆꯞ ꯍꯥꯏꯌꯦ ꯀꯩ ꯍꯥꯏꯒꯦ
ꯑꯗꯨꯗꯤ ꯌꯥꯄꯥꯛꯀꯤ ꯃꯊꯧ ꯇꯧꯕꯩ ꯃꯈꯣꯜꯗꯨ
ꯑꯗꯨꯃꯥꯏꯟ ꯇꯧꯕꯗꯨ ꯑꯗꯥꯗꯒꯤ ꯑꯃꯨꯛ ꯆꯥꯛ ꯏꯁꯤꯡ ꯂꯣꯟꯊꯥꯔꯒ ꯂꯧꯈꯠꯂꯅꯤ ꯈꯨꯄꯤꯗꯨ ꯅꯥꯏ ꯑꯦ
ꯑꯗꯨ ꯀꯣꯛꯁꯤꯅ ꯑꯃꯨꯛ ꯑꯥ ꯃꯊꯛꯇꯥ ꯑꯃꯨꯛ ꯅꯣꯡꯈꯠꯈ꯭ꯔꯅꯤ ꯑꯗꯥꯒꯤ ꯈꯨꯠꯁꯤꯅ ꯑꯦꯁ ꯖꯦꯁꯤꯄꯤꯒꯤꯗ ꯃꯊꯧ ꯇꯧꯔꯦꯕꯀꯣ ꯗꯥꯅ
ꯗꯥ ꯃꯇꯝꯗꯨꯗ ꯆꯥꯛ ꯆꯥꯕꯀꯥꯟꯗ ꯆ꯭ꯥꯔꯁ ꯇꯧꯊꯣꯛꯎꯏꯒꯦ ꯑꯗꯨꯒ ꯍꯥꯞꯆꯤꯟꯒꯗꯥꯕꯅꯦ ꯅꯣꯡꯈꯠꯂꯒ ꯌꯥꯄꯥꯛꯇꯨꯗ ꯑꯝ ꯑꯗꯨꯒ ꯌꯥꯄꯥꯛꯇꯨꯅ ꯁꯤꯒꯤ ꯇꯥꯔꯤꯅ ꯈꯪꯅꯤꯀꯣ ꯑꯝ ꯑꯝ ꯑꯗꯩ ꯑꯃꯨꯛ ꯆꯞ ꯆꯞ ꯆꯞ ꯑꯝ ꯆꯞ ꯆꯞ ꯍꯥꯏꯗꯨ ꯀꯩ ꯍꯥꯏꯅꯣ ꯑꯗꯨꯗ ꯑꯄꯥꯛ ꯃꯊꯧ ꯇꯧꯋ ꯃꯈꯣꯅꯤ ꯋꯥ ꯍꯥꯏꯕ ꯅꯠꯇꯦ ꯍꯥꯏ ꯑꯣ ꯋꯥꯅꯤ ꯅꯪ ꯉꯥꯡꯉꯤꯁꯤꯡꯗꯣ ꯑ ꯄ ꯀꯗꯥ ꯂꯩ ꯃꯤꯔ ꯃꯥꯆꯦ ꯃꯥꯒꯤ ꯃꯥꯒꯤ ꯂꯩꯐꯝ ꯑꯝꯇ ꯍꯥꯏꯔꯛꯑꯣꯅꯦꯐꯝ ꯌꯥꯔꯤ ꯌꯥꯔꯤ ꯍꯥꯏꯁꯤꯅ ꯀꯩ ꯂꯝꯅꯣ ꯁꯔꯤ ꯏꯁꯅ ꯌꯥ ꯄꯦ ꯒꯤꯂ ꯑꯗꯣ ꯀꯗꯥꯏꯗ ꯂꯩꯌꯨꯅꯣ ꯍꯥꯏꯕ
ꯎ
ꯑ ꯌꯥꯄꯥꯛꯥꯎꯇꯨꯒ ꯊꯪꯅꯅ ꯂꯩꯔꯦ ꯍꯥꯏꯕ ꯊꯪꯅꯅ ꯂꯩꯁꯨ ꯂꯩꯇꯅ ꯑꯗꯨ ꯂꯣ ꯉꯗꯤ ꯀꯥꯏ ꯇꯧꯔꯗꯤꯅꯔꯣ ꯑꯗꯨ ꯌꯥꯔꯤꯗꯣ ꯍꯥꯟꯅ ꯊꯤꯔꯑꯣ ꯌꯥꯔꯤ ꯂꯩꯇꯦ ꯑꯩ ꯌꯥꯄꯥꯛꯇꯣ ꯐꯪꯉꯕ ꯐꯪꯗꯦ
ꯑꯃ ꯐꯪꯗꯗꯤ ꯌꯥꯔꯣꯏ ꯀꯅꯣ ꯀꯔꯝꯕꯥꯥꯟ ꯊꯤꯗꯅꯔꯣ ꯅꯅ ꯀ ꯅꯨꯅꯨꯡꯉꯥꯏꯗ ꯋꯥꯃꯥꯏ ꯌꯥꯄꯥꯛꯇꯣꯏꯗꯤ ꯊꯤꯌꯨ ꯌꯥꯄꯥꯛꯇꯣ ꯁꯤ ꯍꯥꯏꯗꯤ ꯂꯪꯈꯠꯂꯒ ꯂꯩꯕꯅꯦ ꯍꯥꯏꯕ ꯍꯥꯏꯗꯤ ꯑꯄꯥꯒꯗ ꯁꯨ ꯁꯨꯁꯇ ꯍꯥꯏꯗꯤ ꯀꯩꯅꯣ ꯌꯥꯄꯥꯛꯇꯣ ꯁꯨꯁꯇ ꯍꯥꯏꯗꯤ ꯀꯩꯅꯣ ꯌꯥꯄꯥꯛꯇꯣ ꯈꯣꯡꯎꯞꯅꯦ ꯈꯜꯂꯤꯔꯕ ꯅꯪꯅ
ꯀꯩꯅꯣ ꯁꯨꯁ ꯆꯥꯏꯗꯤ ꯀꯩꯅ
ꯆꯥꯛ ꯊꯣꯡꯉꯗ ꯀꯥꯟꯊꯛꯄꯗꯨ ꯅꯠꯇꯦ ꯅꯠꯇꯦ ꯁꯨ ꯍꯥꯏꯗꯤ ꯑꯦꯁ ꯑꯩꯁ ꯑꯣꯛꯏ ꯁꯨꯗꯨꯅꯤꯅꯗꯤꯦ ꯍꯥꯏꯗꯨꯗꯤ ꯁꯤꯁꯦ ꯑꯩꯅꯔ ꯅꯪꯅꯔꯥ ꯊꯥꯗꯣꯔꯛꯏꯁꯦ ꯑꯩꯅ ꯑꯗꯨꯝ ꯇꯧꯗꯅ ꯎꯝ ꯑꯗꯨꯗꯤ ꯊꯝꯃꯒꯦ ꯇꯧꯔ